ꯇꯥꯕꯔꯣ
ꯇꯥꯏ
ꯎꯅꯗꯕ ꯀꯨꯏꯔꯦꯀꯣ
ꯑꯗꯨꯅꯦ ꯑꯩ ꯁꯥꯡꯗꯕꯒꯤꯅꯦ
ꯑꯗꯨ ꯑꯣꯏꯔꯝꯒꯅꯤ ꯀꯔꯤ ꯀꯔꯤ ꯇꯧꯔꯒ ꯂꯩꯕꯔꯅꯦ
ꯑꯁ ꯊꯕꯥꯛ ꯌꯥꯝ ꯂꯩꯗ ꯍꯨꯟꯕꯁꯤꯗꯤ
ꯊꯕꯛ ꯆꯤꯟꯕ ꯁꯥꯔꯒ ꯇꯧꯔꯤꯁꯦ ꯑꯁꯦꯡꯕꯒ ꯅꯠꯇ꯭ꯔꯒ ꯍꯩꯖꯤꯟꯕ
ꯊꯕꯛ ꯑꯗꯨꯝ ꯈꯔ ꯇꯧꯔꯒꯀꯣ ꯊꯕꯛ ꯇꯧꯔꯒ ꯈꯔ ꯇꯧꯋꯦ ꯑꯗꯨꯒ ꯑꯃꯨꯛ
ꯑꯗꯨ ꯑꯣꯏꯔꯝꯒꯅꯤ ꯍꯥꯏꯕ ꯈꯔ ꯈꯔ ꯇꯨꯝꯕ
ꯈꯔ ꯇꯨꯝꯈ꯭ꯔꯗꯤ ꯑꯃꯨꯛ ꯆꯥꯛ ꯊꯣꯡꯕ ꯃꯇꯝ ꯌꯥꯎꯔꯅꯤ ꯑꯣ
ꯉꯁꯤ ꯀꯣꯏ ꯌꯦꯡꯒꯗ꯭ꯔꯣ
ꯑꯁ ꯉꯔꯥꯡ ꯌꯦꯡꯂꯒ ꯉꯁꯤ ꯌꯥꯝ ꯋꯥꯏꯗ ꯑꯩ
ꯌꯦꯡꯉꯣ ꯑꯣ ꯉꯁꯤ ꯐꯖꯥꯒꯅꯤ ꯍꯣꯏꯗꯤ ꯑꯗꯨꯝ ꯑꯗꯣ ꯍꯧꯒꯕꯗꯤ ꯄꯨꯡ ꯄꯨꯡ ꯀꯌꯥꯗ ꯍꯧꯒꯕ꯭ꯔꯥꯅ
ꯑꯁ ꯄꯨꯡ ꯃꯉꯥ ꯇꯔꯨꯛ
ꯑꯣ ꯑꯩꯗꯤ ꯃꯉꯥꯗꯒꯤ ꯇꯨꯝꯃꯦ ꯉꯔꯥꯡ
ꯑꯣ
ꯇꯨꯝꯕ ꯌꯥꯗꯕ ꯅꯨꯡꯉꯥꯏ ꯃꯥꯟꯕꯒꯤ ꯏꯔꯥꯡ ꯂꯩ
ꯕꫭꯜ ꯌꯦꯡꯉꯒ ꯎ ꯀꯩꯅꯣ ꯐ꯭ꯔꯥꯟꯁꯀꯣ ꯑꯅꯤ ꯆꯥꯈ꯭ꯔꯕ ꯃꯇꯨꯡꯗꯀꯣ ꯍꯥꯏꯗꯤ ꯇꯣ ꯐꯦ
ꯑꯥ ꯈꯪꯗꯦ ꯑꯩꯗꯤ ꯍꯔꯥꯎꯃꯟꯕꯗꯤ ꯈꯪ ꯒꯤꯔꯥ ꯈꯪꯗꯦ ꯇꯨꯝꯕ ꯌꯥꯗꯕ ꯁꯄꯦꯟꯦ
ꯍ
ꯍꯥꯏꯗꯤ ꯏꯁꯄꯦꯟꯕꯨ ꯅꯨꯡꯁꯤ ꯑꯔꯖꯦꯟꯇꯤꯅꯥꯒꯤ ꯍꯦꯟꯅ ꯅꯨꯡꯁꯤꯌꯦ ꯍꯥꯏꯗꯤ ꯅꯍꯥꯟꯅ ꯑꯗꯨꯝ ꯏꯁꯄꯦꯟꯕꯨ ꯁꯄꯣꯔꯠ ꯇꯧꯅꯤ
ꯎꯝ ꯈꯪꯖꯩꯗ ꯐ꯭ꯔꯥꯟꯁꯁꯦ ꯐꯥꯏꯅꯥꯜ ꯌꯥꯎꯗꯣꯏꯔꯥ ꯐꯜꯂꯣ
ꯑꯩꯁꯨꯅꯦ ꯉꯔꯥꯡꯒꯤ ꯃꯦꯠꯁꯦ ꯑꯩꯗꯤ ꯀꯤꯔꯒ ꯂꯩꯕꯅꯦꯕ ꯍꯥꯏꯗꯤ
ꯎꯝ ꯎꯝ
ꯂꯩꯁꯨ ꯐꯖꯩꯗꯅ ꯉꯔꯥꯡ ꯃꯥꯣꯏꯒꯤ ꯗꯥꯎꯁꯨ ꯂꯩꯇꯦꯔ
ꯌꯥꯗꯦ ꯃꯈꯣꯏ ꯕꯣ ꯄꯥꯏꯕꯁꯨ ꯍꯩꯇꯦ ꯉꯔꯥꯡ
ꯍꯥꯏ ꯇꯕꯅꯦ ꯃꯣꯏ ꯃꯁꯥꯅꯁꯨ ꯍꯥꯏꯗꯅ ꯃꯣꯏ ꯃꯁꯥꯁꯨ ꯍꯥꯏꯌꯦꯗꯅ
ꯎꯝ ꯑꯗꯨ
ꯑ ꯅꯨꯃꯤꯠ ꯅꯠꯇꯦꯅꯀꯣ ꯌꯥꯗꯦꯅ ꯕꯣꯔ ꯄꯥꯏꯕ ꯌꯥꯗꯦꯅ ꯍꯥꯏꯕꯅꯦ ꯃꯣꯏ
ꯎꯝ ꯗꯥꯎꯁꯤ ꯌꯥꯗꯦ ꯑꯔꯖꯦꯟꯇꯤꯅꯥꯁꯦ ꯗꯥꯎ ꯌꯥꯝ ꯀꯜꯂꯦ
ꯑꯗꯣ ꯑꯩꯈꯣꯏ ꯈꯨꯟꯗ ꯎꯝ ꯐꯥꯏꯅꯦꯜꯗ ꯄꯨꯜꯂꯒ ꯃꯤ ꯃꯤꯌꯥꯝ ꯌꯦꯡꯗꯣꯏꯔꯥ ꯅꯠꯇ꯭ꯔꯅ
ꯍꯣꯏ ꯌꯥꯡꯗꯣ ꯌꯥꯡꯗ ꯌꯦꯡꯗꯥꯏ ꯃꯂꯦ
ꯀꯥꯏꯗ
ꯍꯪꯗ ꯑꯁꯤꯁꯤ ꯎꯝ ꯃꯦꯟꯦꯟ ꯃꯦꯟ ꯐ꯭ꯂꯨꯁꯤꯞꯇꯣ ꯃꯈꯣꯏ ꯀꯩꯅꯣ ꯇꯧꯒꯦꯔꯥ ꯈꯜꯂꯤꯂꯦ
ꯑꯣ
ꯈꯟꯗꯦ ꯇꯧꯒꯦꯔꯥ ꯇꯧꯔꯣꯏꯔꯥ ꯑꯗꯨꯝ ꯔꯤꯃꯔꯁꯔ ꯈꯪꯗꯦ
ꯇꯥꯎꯕꯩ ꯌꯥꯕꯅꯦ ꯍꯚꯣꯏ ꯍꯥꯏꯗꯤ ꯄꯩꯁꯥꯒꯤꯅꯤꯀꯣ ꯅꯪ ꯑꯩꯁꯦ
ꯎꯝ
ꯃꯣꯏ ꯄꯩꯁꯥꯁꯨ ꯍꯥꯏꯗꯤ ꯈꯔ ꯐꯟꯗ꯭ꯔꯦꯁ ꯒꯨꯝꯕ ꯇꯧꯅꯤꯡꯉꯥꯏ ꯂꯥꯏ ꯑꯗꯨꯅ ꯑꯗꯨꯒꯨꯝꯕꯗ ꯈꯔꯗꯤ ꯐꯪꯕꯗꯤ
ꯎꯝ ꯎ ꯃꯈꯣꯏ ꯁꯤꯃꯤꯅꯥꯔꯒꯤꯗꯣ
ꯎꯝ
ꯑꯁ ꯅꯍꯥꯟ ꯀꯩꯅꯣ ꯑ ꯁꯟꯗꯦ ꯃꯤꯠꯇ
ꯎꯝ
ꯒꯦꯝ ꯌꯥꯝ ꯁꯥꯟꯅꯕꯅꯤ ꯃꯈꯣꯏ
ꯅꯪ ꯁꯅꯥꯅꯕ꯭ꯔꯥ
ꯑꯥꯏꯁ ꯀꯥꯏ ꯇ ꯃꯈꯣꯏꯗꯤ ꯁꯤ ꯗꯦꯛꯇꯣ
ꯑꯥ
ꯁꯥꯟꯅꯕꯅꯦ
ꯑꯣ ꯅꯣꯏꯁꯨ ꯁꯦꯀꯦꯟ ꯍꯦꯟ ꯈꯟꯕ꯭ꯔꯥ ꯃꯣꯏꯒꯤꯗꯣ
ꯈꯜꯂꯦ ꯑꯩ ꯖꯦꯀꯦꯠ ꯑꯃ ꯐꯪꯉꯦ
ꯑꯣ ꯑꯗꯨꯒ ꯀꯣ ꯏꯆꯦꯅ ꯅꯦ ꯏꯃꯥꯅꯀꯣ ꯑꯩ ꯏꯆꯦꯅ ꯍꯥꯏꯔꯛꯄ ꯏꯃꯥꯟ ꯑꯟꯗꯔꯋꯦꯌꯔ ꯑꯉꯥꯡꯕꯀꯣ ꯂꯧꯥꯎꯔꯥꯛꯄꯒꯤ ꯌꯥꯝ ꯅꯣꯛꯅꯤꯡꯉꯦ ꯑꯗꯨꯁꯨ ꯌꯥꯝ ꯆꯥꯎꯕ ꯁꯝꯃꯦ ꯏꯃꯗ ꯑꯣꯠꯂꯒꯀ ꯏꯃꯗꯥ
ꯎꯝ
ꯅꯅꯦ ꯑꯗꯨꯁꯨ ꯔꯦꯗ ꯀꯂꯔꯅꯦ ꯍꯥꯏꯔꯒꯀꯣ ꯃꯥꯗꯣ
ꯑꯩꯗꯤ ꯖꯦꯛꯀꯦꯠ ꯑꯃ ꯐꯪꯉꯦ
ꯑꯁ
ꯂꯨꯄꯥ ꯀꯨꯟꯊ꯭ꯔꯥꯒꯤ
ꯌꯥꯏꯅꯦ
ꯎꯝ ꯑꯗꯨ ꯐꯖꯕꯅꯦ ꯄꯤꯡ ꯀꯂꯔ ꯀꯣ ꯑꯩꯈꯣꯏ ꯀꯩꯅꯣ ꯎꯝ ꯍꯥꯏꯀꯤꯡ ꯍꯥꯏꯀꯤꯡꯒꯨꯝꯕ ꯆꯠꯄ ꯃꯇꯝꯗ ꯑꯗꯨꯝ ꯁꯦ ꯆꯠꯄ ꯉꯥꯏꯕꯗꯣ ꯑꯗꯨꯒꯨꯝꯕꯗꯨꯅꯤ
ꯈꯔ ꯃꯣꯏꯒꯤꯁꯦ ꯌꯦꯡꯈꯥꯏ ꯐꯥꯎꯗꯤ ꯌꯣꯟꯕ ꯌꯥꯕꯅꯤ ꯃꯣꯏꯒꯤꯁꯦ ꯍꯣꯡ ꯃꯥꯜꯂꯦ ꯅꯠꯇ꯭ꯔꯣ
ꯑꯗꯨꯅꯦ ꯃꯈꯣꯏꯁꯨ ꯐ꯭ꯔꯤꯗꯒꯤ ꯐꯪꯕꯅꯤꯅꯀꯣ
ꯍꯣꯏ ꯀꯌꯥ ꯐꯪꯉꯣꯏ ꯐꯪꯕꯥ ꯑꯃ ꯑꯣꯏꯣꯏꯁꯦ
ꯀꯗꯦ ꯎꯝ ꯃꯈꯣꯏ ꯇꯥꯎꯟꯗ ꯎꯝ ꯎꯝ ꯌꯣꯟꯕ ꯌꯥꯗꯗꯅ ꯑꯗꯨꯝ ꯊꯝꯕꯁꯤꯡꯗꯣ ꯃꯈꯣꯏꯅ ꯑꯗꯨꯝ ꯂꯧꯔꯒ ꯇꯧꯅꯤꯅꯤꯅ ꯄꯩꯁꯥꯁꯨ ꯄ ꯄꯤ ꯐꯠꯇꯕ ꯃꯥꯜꯂꯦ ꯃꯈꯣꯏꯗꯤ
ꯑꯥ
ꯃꯈꯣꯏꯗꯗꯤ ꯄ꯭ꯔꯣꯐꯤꯠ ꯑꯗꯨꯝ ꯌꯦꯟ ꯂꯒꯅꯤꯗ ꯍꯥꯏꯔꯗꯤ ꯎꯝ ꯃꯈꯣꯏꯁꯨ ꯄꯩꯁꯥ ꯄꯤꯔꯒ ꯂꯥꯏꯕꯁꯨ ꯅꯠꯇꯕꯗꯨꯀꯣ
ꯎꯝ ꯑꯗꯣ ꯅꯪ ꯀꯔꯝ ꯀꯥꯟ ꯂꯥꯛꯇꯣꯏꯅꯣ
ꯑꯁ ꯑꯩ ꯗꯤꯁ ꯋꯤꯛ ꯂꯥꯛꯆꯔꯛ ꯈꯅꯤꯅꯦ
ꯑꯣ
ꯑꯗꯨ ꯑꯣꯏꯔꯁꯨ ꯑꯦꯛꯖꯥꯝ ꯑꯦꯛꯖꯥꯝꯒꯤ ꯗꯦꯠꯇꯣ
ꯌꯦꯡꯃꯤꯟꯅꯔꯁꯦ ꯂꯥꯛꯑꯣ
ꯍꯥꯏꯅ
ꯍꯣꯏ
ꯌꯥꯏꯌꯦ ꯏꯟꯁꯥꯡ ꯍꯥꯎꯕ ꯏꯟꯁꯥꯡ ꯑꯍꯥꯎꯕ ꯊꯣꯡꯉꯨꯔꯀꯣ
ꯑꯗꯣ ꯑꯩꯈꯣꯏꯗꯤ ꯄ꯭ꯂꯥꯟ ꯐꯖꯅ ꯇꯧꯔꯝꯕ ꯑꯗꯣ ꯌꯦꯡꯐꯝ ꯂꯩꯇꯕ
ꯍꯧꯖꯤꯛꯒꯤ ꯄꯣꯕꯂꯦꯝꯂꯦꯝꯁꯦ ꯍꯧꯖꯤꯛ
ꯅꯅꯥꯎ ꯅꯨꯄꯥꯒꯤ ꯅꯅꯥꯎ ꯅꯨꯄꯥꯒꯤ ꯂꯦꯞꯇꯧꯧꯕ ꯌꯦꯡꯅꯤꯡꯕꯦ ꯍꯥꯏꯅ
ꯌꯦꯡꯕ ꯑꯩꯈꯣꯏꯒꯤꯗꯀꯣ ꯅꯦꯠꯋꯥꯔꯛ ꯅꯨꯡꯉꯥꯏꯗꯕꯞꯥ ꯌꯦꯡꯕ ꯅꯨꯡꯉꯥꯏꯇꯕꯅꯦꯕ ꯒꯤ
ꯄ꯭ꯂ
ꯃꯤ ꯃꯌꯥꯝ ꯄꯨꯔꯗꯤ ꯑ ꯎ ꯃꯄꯨꯁꯨ ꯀꯣ ꯁꯥꯎꯕꯤ ꯁꯧꯔꯛꯄꯅꯤ ꯑꯗꯨ ꯑꯣꯏꯔꯁꯨ ꯀꯥꯏꯗꯦꯅ ꯑꯗꯨꯝ ꯇꯧꯕꯅꯦꯅ ꯊꯥꯎꯗꯤ ꯁꯧꯔꯥꯛꯅꯤ ꯑꯗꯨꯝ ꯅꯨꯡꯉꯥꯏꯗꯅ ꯂꯩꯕꯅꯦꯕ ꯑꯩꯈꯣꯏ ꯑꯅꯤꯁꯦ ꯅꯍꯥꯟ ꯋꯥ ꯐꯥꯎ ꯉꯥꯡꯗꯕꯤꯗ ꯂꯩꯔꯝꯕꯅꯦ
ꯍ
ꯀꯃꯥꯏꯅ ꯇꯧꯁꯤꯔ ꯈꯪꯗꯦ
ꯅꯣꯏꯁꯦ ꯅꯦꯠꯋꯥꯔꯛ ꯀꯔꯤ ꯀꯔꯤ ꯅꯨꯡꯉꯥꯏꯇꯕ
ꯈꯪꯗꯦ ꯃꯤ ꯄꯥꯏꯃꯥꯟꯕꯒꯤꯔ ꯈꯪꯗꯦ ꯑꯣ ꯑꯗꯨꯝ ꯋꯥꯔꯀ ꯃꯇꯥꯡ ꯌꯥꯎꯔꯦ ꯍꯥꯏꯔꯗꯤ ꯅꯦꯠꯋꯥꯛꯇꯣ ꯅꯨꯡꯉꯥꯏꯕ ꯍꯧꯥꯎꯔꯒꯅꯤ ꯑꯗꯨ
ꯑ
ꯃꯤ ꯄꯥꯏꯃꯥꯟꯕꯒꯤ ꯑꯣꯏꯔꯝꯃ
ꯃꯤ ꯑꯗꯨꯝꯡ ꯑꯣ ꯑꯗꯨꯝ ꯇꯝꯗꯤ ꯃꯤ ꯂꯣꯏꯅ ꯌꯦꯡꯅꯩꯩꯅ
ꯎꯝ ꯆꯔꯖꯇꯗꯤ ꯀꯥꯞꯀꯅꯤ ꯍꯥꯏꯕꯅꯦ ꯑꯗ ꯃꯤ ꯍꯪꯅꯗꯨꯕ ꯂꯥꯛꯑꯗꯤꯀꯣ ꯇꯥꯟꯕ ꯑꯩꯈꯣꯏꯅ
ꯏꯁ ꯅꯈꯣꯏ ꯃꯤ ꯃꯌꯥꯝ ꯀꯌꯦ ꯐꯥꯔꯒ ꯆꯠꯂꯨꯗꯤ ꯅꯨꯡꯉꯥꯏꯅꯤꯅ
ꯑꯗꯣ ꯎꯝ ꯇꯨꯝꯐꯥꯝꯁꯨ ꯂꯩꯗꯕ ꯍꯥꯏꯗꯤ ꯑꯩꯈꯣꯏꯗꯨꯗꯤ ꯄꯨꯡ ꯇꯔꯦꯠ ꯇꯥꯔꯗꯤ ꯇꯔꯦꯠ ꯃꯃꯥꯡꯗꯀꯣ ꯒꯦꯠꯇꯣꯤ ꯊꯝꯈ꯭ꯔꯕꯅꯤꯕ ꯒꯦꯠꯇꯨ ꯂꯣꯟꯟꯗꯣꯏꯅꯦꯕ ꯑꯗꯨꯒꯤ
ꯑꯁ ꯇꯨꯝꯗꯨꯕꯤꯗ ꯑꯗꯨꯝ ꯆꯠꯂꯒ
ꯑꯗꯨꯝ ꯎꯝ ꯀꯩꯅꯣ ꯄꯥꯏꯕꯤ ꯂꯩꯗꯅ ꯃꯣꯏ ꯌꯨꯝꯗꯗꯤꯁꯨ ꯑꯗꯨꯝ ꯇꯣꯝꯕꯁꯨ ꯌꯥꯕꯅꯤ ꯑꯗꯨꯝ ꯍꯕꯅꯦ ꯑꯩꯈꯣꯏꯗꯤ ꯑꯗꯨꯒ ꯃꯥꯒ ꯂꯩꯃꯤꯟꯅꯕ ꯅꯨꯄꯤꯗꯣ ꯑꯗꯨꯒ ꯑꯗꯨꯅ ꯌꯥꯏ- ꯌꯥꯏꯁꯦꯃꯕ ꯅꯨꯨꯄꯤ ꯅꯪ ꯅꯪꯕꯨ ꯍꯥꯏꯔꯗꯤꯀꯣ ꯑꯁꯥꯡꯕꯗꯣ ꯑꯗꯨꯒ ꯅꯪꯒꯤ ꯑꯌꯣꯒ ꯅꯥꯛꯄꯗꯣ ꯃꯥ ꯅꯥ ꯈꯣꯡꯄꯤ
ꯀꯔꯤ ꯍꯥꯏꯕ
ꯈꯣꯡ ꯅꯕꯤ ꯈꯪꯗꯦ ꯃꯣꯏ ꯈꯪꯉꯝꯕꯅꯤ
ꯍꯛ ꯅꯅꯥꯕꯤ
ꯑꯗꯨꯒ ꯑꯃꯥꯗꯨꯅ ꯐꯤ ꯁꯥꯕꯤ
ꯂꯣꯏ ꯈꯪꯅꯕꯅꯦ ꯑꯗꯨꯒ ꯅꯪꯒꯤꯅ ꯆꯦ ꯂꯥꯛꯏꯗꯅ ꯖꯥꯔꯗ ꯂꯩ ꯌꯥꯝ ꯅꯧꯅꯤꯡꯅꯦ ꯅꯣꯏ ꯈꯪꯅꯕꯅꯦ ꯑꯗꯨ ꯍꯥꯏꯔꯅꯦ
ꯑꯎ
ꯀꯔꯤ ꯍꯦꯟꯁꯥꯡ ꯆꯥꯔꯦ
ꯃꯁꯤ ꯑ ꯁꯤ ꯇꯤꯟ ꯐꯤꯁ ꯆꯥꯏ
ꯑꯥ
ꯏꯟꯖꯥꯡ ꯊꯣꯡꯅꯤꯡꯉꯥꯏ ꯂꯩꯥꯏꯇꯕꯒꯤ
ꯑꯩꯈꯣꯏꯁꯨ ꯇꯧꯕꯅꯦ ꯏꯟꯖꯥꯡ ꯊꯣꯡꯅꯤꯉꯥꯏ ꯂꯩꯇꯦ ꯍꯥꯏꯔꯗꯤ ꯇꯤꯟ ꯄꯤꯁ ꯍꯣꯏꯅꯦ ꯆꯥꯔꯦ
ꯎꯝ
ꯇꯤꯐꯦꯁꯇꯣ ꯃꯆꯥꯗꯣ ꯆꯥꯗꯗꯤ ꯌꯥꯏꯌꯦꯕ ꯏꯈꯣꯏꯅꯤꯒꯤꯗꯤ
ꯎꯝ ꯌꯥꯕ
ꯌꯦꯟꯁꯥꯡꯁꯨ ꯑꯁ ꯀꯨꯟꯊ꯭ꯔꯥꯒꯤ ꯉꯥꯛꯇ ꯀꯣ ꯀꯨꯟ ꯀꯨꯟꯊ꯭ꯔꯥ ꯉ ꯀꯥ ꯑꯗꯨꯣꯏꯒꯤ
ꯌꯦꯟꯁꯥꯡꯒꯤ ꯌꯥꯝ ꯋꯥꯔꯝꯒꯅꯤꯀꯣ ꯑꯗꯨꯗꯤ
ꯍꯣꯏ ꯑꯦꯟꯁꯥꯡꯒꯤꯅꯦ ꯄꯩꯁꯥ ꯌꯥꯝ ꯆꯥꯂꯤꯁꯦ
ꯎꯝ
ꯎꯝ ꯇꯤꯒꯤ ꯆꯥꯏꯅ ꯑꯗꯨꯝ ꯎꯝ ꯀꯨꯟꯒꯤ ꯂꯩꯔꯛꯑꯗꯤ ꯑꯗꯨꯝ ꯆꯔꯥ ꯑꯅꯤꯗꯤ ꯑꯗꯨꯝ ꯆꯥꯕ ꯅꯨꯃꯤꯠꯁꯨ ꯂꯩꯗ
ꯑꯥꯎ
ꯈꯔ ꯑꯍꯥꯎꯗꯕ ꯑꯍꯥꯎꯗꯕꯟꯁꯥꯡ ꯑꯣꯔꯗꯤ ꯀꯣ
ꯎꯝ
ꯍꯥꯎꯕ ꯑꯣꯏꯔꯗꯤ ꯅꯨꯃꯤꯠ ꯑꯃꯗ ꯑꯗꯨꯝ ꯂꯣꯏ ꯂꯣꯏꯁꯤꯈ꯭ꯔꯦ
ꯎꯝ
ꯉꯁꯤꯒꯤ ꯕꯣꯜ ꯌꯦꯡꯉꯣ ꯐꯖꯒꯅꯤ
ꯑꯩꯗꯤ ꯉꯥꯟꯗꯦꯗ ꯉꯔꯥꯡ ꯌꯦꯡꯕꯒꯤꯀꯣ ꯉꯁꯤꯗꯣ ꯑꯩ ꯇꯃꯤꯅꯥ ꯑꯩ ꯇꯨꯝ ꯍ ꯀꯥꯗ ꯂꯥꯛꯄ ꯀꯥꯟꯗ ꯀꯣꯛꯅꯄ ꯇ ꯂꯣꯏꯔꯦ
ꯑꯩ ꯏꯟꯖꯥꯡ ꯑꯣ ꯆꯥꯛ ꯆꯥꯛ ꯊꯣꯡꯉꯒꯦ ꯍꯥꯏꯅ ꯍꯧꯒꯠꯄꯅꯦꯕ
ꯑ
ꯑꯩꯗꯣ ꯎ ꯍꯦꯛ ꯊꯣꯡꯕ ꯌꯥꯗꯗꯅ ꯇꯦꯕꯥꯜꯗ ꯑꯗꯨꯝ ꯑꯣꯉꯒ ꯂꯩꯑ
ꯎꯝ
ꯆꯠꯊꯣꯛ ꯆꯠꯁꯤꯟ ꯇꯧꯕꯁꯨ ꯉꯝꯗꯕ ꯑꯩ ꯉꯝꯗꯦ
ꯇꯧꯅꯦꯦ
ꯑꯗꯨꯝ ꯎꯝ ꯊꯦꯡꯅ ꯇꯨꯝꯃꯁꯨ ꯊꯦꯡꯅ ꯍꯧꯒꯠꯂꯗꯤ ꯌꯥꯕ ꯀꯩꯗꯤ ꯑꯗꯨ ꯅꯠꯇ꯭ꯔꯦꯕ ꯍꯦꯡ ꯅꯠꯇꯣꯔ ꯍꯣꯏ ꯉꯥꯟꯟꯅ ꯍꯧꯒꯠꯒꯅꯤ ꯉꯥꯅ ꯇꯨꯝꯃꯁꯨ ꯉꯟꯅ ꯍꯧꯒꯠꯀꯅꯤ ꯑꯗꯨꯒꯤ
ꯈꯨꯨꯟꯗ ꯂꯕꯁ
ꯄꯋꯥꯕꯅꯤ
ꯑꯣꯝ ꯑꯗꯨꯝ ꯌꯨꯝꯗ ꯂꯩꯔꯗꯤ ꯊꯕꯛ ꯃꯄꯥꯟꯗ ꯁꯨꯅꯤꯡꯉꯥꯏ ꯂꯩ ꯅꯠꯇꯦ ꯍꯥꯏꯔꯁꯨ ꯑꯗꯨꯝ ꯌꯣꯝꯗ ꯑꯗꯨꯝ ꯂꯩꯕꯗꯣ ꯄꯥꯛ ꯁꯨꯅꯤꯡꯉꯥꯏ ꯑꯗꯨ ꯂꯩꯕꯗꯣ ꯇꯥꯎꯕꯅꯦ
ꯄꯣꯊꯥ ꯄꯣꯊꯥ ꯀꯒꯤ ꯃꯇꯥꯡ ꯄꯥꯛ ꯂꯩꯇꯕꯗꯣ
ꯑꯩ ꯌꯨꯝꯗ ꯂꯩꯕ ꯇꯥꯔꯗꯤꯀꯣ ꯃꯄꯥꯟ ꯐꯥꯎ ꯊꯣꯛ ꯥꯛꯅꯤꯡꯉꯥꯏ ꯁꯥꯡꯉꯣꯏ ꯑꯉꯥꯡ ꯑꯩ ꯂꯥꯏꯔꯤꯛ ꯃꯥꯗꯣ ꯃꯥꯗꯣ ꯐꯤ ꯇꯨꯒꯅꯦꯕ
ꯑ
ꯑꯩꯁꯨ ꯌꯨꯝꯗ ꯂꯩꯔꯁꯨ ꯃꯇꯥꯕꯨꯗꯤ ꯁꯥꯡꯉꯣꯏ
ꯎꯝ ꯑꯗꯨ ꯑꯗꯨ ꯑꯉꯥꯡꯗꯣ ꯅꯍꯪ ꯌꯥꯝ ꯎꯔ ꯎꯅꯤꯡꯔꯝꯒꯅꯤꯀꯣ
ꯍꯣꯏ ꯑꯁ ꯂꯥꯛꯅꯤꯡꯕꯅ ꯂꯣꯏꯔꯦ ꯃꯥꯕꯨ ꯈꯛꯇ ꯅꯠꯇꯦ ꯑꯉꯥꯡ ꯌꯥꯝ ꯂꯩꯗꯅ ꯃꯣꯏ ꯃꯤꯌꯥꯝꯗ ꯎꯅꯤꯡꯗꯅ ꯂꯣꯏꯔꯦ
ꯌꯥꯝ ꯍꯥꯏꯈ꯭ꯔꯕꯅꯦ ꯑꯗꯨꯒꯤ ꯑꯉꯥꯡꯗꯣ
ꯍ ꯈꯪꯒꯦ